ꯍꯜꯂꯣ
ꯍꯜꯂꯣ ꯑ
ꯉꯁꯤ ꯑꯌꯨꯛꯀꯤ ꯀꯩ ꯆꯥꯕꯤꯔꯕꯥ
ꯑ ꯑ ꯑ ꯃ ꯆꯥꯔꯦ
ꯎꯨꯝ
ꯃꯨ ꯕ ꯗꯤ
ꯎꯨꯝꯍ ꯑꯩꯁꯦ ꯆꯥ ꯑꯝꯒ ꯙꯕꯂꯨꯇꯤ ꯑꯝꯒ ꯕ꯭ꯔꯦꯛꯐꯥꯁ ꯑꯣꯏꯅ ꯆꯥꯁꯤꯂꯦ ꯑꯌꯨꯛꯀꯤ ꯌꯦꯔꯨꯝ ꯑꯃꯒ
ꯍꯜꯂꫭ
ꯑꯥ ꯚꯣꯂꯨꯝꯖꯦ ꯌꯥꯝ ꯄꯤꯛꯏꯅꯦ
ꯑꯩ ꯄꯥ ꯀꯣꯏ ꯅꯥ
ꯍꯥꯥ
ꯑꯩꯒꯤꯕ ꯌꯥꯝ ꯄꯤꯛꯄ꯭ꯔꯣ
ꯑꯩꯅ ꯇꯥꯕ ꯃꯇꯝꯗ ꯄꯤꯛꯄ ꯑꯣ ꯄꯨꯟꯗꯤ ꯂꯩꯈꯠꯄ ꯍꯧꯖꯤꯛꯁꯨ ꯀꯔꯤ ꯍꯦꯟꯖꯥꯡꯅ ꯍꯥꯎꯔꯤꯒꯦ ꯍꯧꯖꯤꯛꯀꯥꯟꯁꯤꯕꯣ
ꯁꯥꯕꯅꯤꯅ ꯁꯧꯒ꯭ꯔꯤꯅ ꯈꯔ ꯍꯥꯎꯔꯦ ꯍꯧꯖꯤꯛꯇꯤ
ꯁꯧꯒ꯭ꯔꯤꯅ ꯑꯦꯟꯖꯥꯡ ꯑꯥꯍꯥꯎꯕ ꯑꯣꯛ ꯌꯦꯟ ꯁꯟ ꯉꯥꯅꯨ ꯁꯤꯅ ꯍꯥꯎꯔꯛꯇꯈꯩ ꯁꯧꯒ꯭ꯔꯤꯅ ꯑꯣꯏꯅ ꯍꯥꯎꯔꯤꯕ
ꯠꯇ꯭ꯔꯦ
ꯌ ꯅꯨꯡꯁꯥ ꯆꯥꯕ ꯑꯦꯟꯕ ꯆꯥꯕꯅꯤ ꯐ ꯑꯗꯣ ꯍꯧꯖꯤꯛꯀꯥꯟꯒꯤ ꯋꯦꯗꯔꯁꯤꯗꯤ ꯅꯣꯡ ꯑꯗꯨꯝ ꯃꯪꯂꯤ ꯃꯪꯂꯤ ꯅꯨꯡꯁꯥꯁꯨ ꯀꯥꯕꯛ ꯀꯥꯕꯛ ꯁꯥꯗꯣꯛꯑꯝꯃꯒ ꯍꯗꯅꯤ ꯑꯍꯥꯎꯕ ꯆꯥꯔꯗꯤ ꯍꯥꯎꯗꯣ ꯃꯇꯝꯅꯤ
ꯑ ꯑꯍꯥꯎꯕ
ꯂꯧ ꯏꯁꯤꯡ ꯁꯨꯕ ꯃꯇꯝꯁꯨ ꯑꯣꯏꯕꯅꯤꯅ ꯆ ꯋꯥꯔꯨꯔꯗꯨ ꯑꯍꯥꯎꯕ ꯆꯥꯕꯒꯤ ꯆꯞ ꯆꯥꯕ ꯃꯇꯝꯅꯤ ꯑꯥ ꯋꯥꯗ꯭ꯔꯒꯗꯤ ꯑꯍꯥꯎꯕ ꯆꯥꯕꯩ ꯀꯥꯟꯅꯕ ꯂꯩꯇꯦꯗ ꯅꯣꯏꯒꯤꯅꯕꯅꯤ
ꯇꯥꯛ ꯇꯥꯛ
ꯆꯤꯟꯖꯥꯛ ꯍꯥꯏꯔꯦ ꯀꯩ ꯍꯥꯏꯅꯤ ꯍꯧꯖꯤꯛꯀꯤ ꯆꯤꯟꯖꯥꯛꯁꯤꯡꯁꯤꯗꯤ ꯍꯥꯏ ꯀꯥꯟꯗ ꯍꯥꯔ ꯍꯥꯞꯇꯕ ꯀꯩ ꯂꯩꯒꯦꯅꯦ
ꯍꯥꯔ ꯍꯥꯞꯇꯕ ꯑꯃꯇ ꯂꯩꯇ꯭ꯔꯦ ꯑꯣꯔꯒꯥꯅꯤꯛ ꯑꯣꯔꯒꯥꯅꯤꯛ ꯍꯥꯏꯖꯕꯒꯤ ꯋꯥꯅꯤ
ꯃꯥꯅꯤ
ꯀꯔꯤ ꯄꯣꯗ ꯑꯗꯩ ꯃꯄꯥꯟ ꯂꯝꯗꯒꯤꯩ ꯄꯨꯁꯤꯜꯂꯛꯄꯁꯨ ꯑꯌꯥꯝꯕ ꯉꯥꯛꯛꯇꯅꯤ ꯑꯩꯈꯣꯏ ꯇꯤꯜꯍꯧ ꯆꯅꯝ ꯑꯩꯈꯣꯏ ꯃꯅꯤꯄꯨꯔꯗꯒꯤ ꯏꯁꯥꯅ ꯄꯨꯊꯣꯛ ꯊꯣꯛꯆꯕꯁꯨ ꯂꯣꯏ ꯆꯥꯕ ꯐꯪꯕ ꯅꯠꯇꯦ ꯍꯥꯏꯗꯤ ꯀꯣꯟꯅꯗꯦꯕ
ꯑꯣ
ꯀꯩꯗꯩ ꯇꯧꯔꯛꯄꯅꯣꯁꯨ ꯈꯪꯗꯒꯦ ꯑꯗꯨꯝ ꯍꯥꯏꯗꯤ ꯎꯔꯨꯕ ꯅꯠꯇꯕꯅꯤꯅꯀꯣ ꯑꯩꯈꯣꯏꯅ ꯎꯔꯤꯕ ꯄꯣꯠꯇꯨ ꯈꯛꯇꯅꯦꯕ ꯑꯗꯨ ꯑꯗꯨꯝ ꯆꯥꯕ ꯀꯔꯗ
ꯍꯣꯏꯁꯂꯄꯔ ꯄꯨꯁꯤꯜꯂꯛꯄꯗ ꯑꯗꯨꯝ ꯆꯥꯔꯦ ꯐꯤꯅꯞ ꯀꯩ ꯀꯩ ꯍꯥꯄꯅ ꯈꯪꯗꯅꯤꯅ
ꯎꯝ ꯎꯍꯨꯝ
ꯕꯔꯣꯗꯤ ꯆꯍꯤ ꯀꯌ꯭ꯥꯃꯨꯛ ꯁꯨꯔꯥꯒꯦ
ꯍꯥꯥ
ꯆꯥꯍꯤ ꯀꯌꯥꯃꯨꯛ ꯁꯨꯔꯒꯦꯕ
ꯆꯍꯤ ꯀꯨꯟ ꯍꯨꯝꯗꯣꯏ ꯀꯨꯟ ꯃꯔꯤ ꯀꯨꯟ ꯃꯔꯤ ꯆꯥ
ꯑꯣ ꯑꯗꯨꯗꯤ ꯑꯩꯅ ꯑꯃꯨꯛ ꯑꯅꯤ ꯍꯜꯂꯦ
ꯍꯥ
ꯑꯩꯅ ꯑꯅꯤ ꯍꯦꯂꯦ
ꯑꯣ ꯐꯩ ꯐꯩ ꯆꯍꯤ ꯌꯥꯝ ꯒꯅꯤ ꯑꯋꯥꯕꯖꯨꯃ ꯂꯩꯔꯃꯅꯤ ꯈꯜꯂꯤ ꯂꯩꯇ꯭ꯔꯣ ꯆꯍꯤ ꯌꯥꯝꯃ ꯌꯥꯝꯃ ꯁꯨꯝ ꯋꯥꯠꯁꯤꯜꯂꯛꯇ꯭ꯔꯣ ꯆꯍꯤ ꯆꯥꯃ ꯊꯕꯛ ꯆꯥꯝꯃꯅ
ꯆꯍꯤ ꯌꯥꯝꯃ ꯌꯥꯝꯃ ꯊꯕꯛ ꯁꯨꯝ ꯔꯦꯁꯄꯣꯟꯁꯤꯕꯤꯂꯤꯇꯤ ꯁꯨꯝ ꯆꯥꯎꯈꯠꯂꯛꯏꯗꯅ ꯑꯉꯥꯡ ꯑꯣꯏꯉꯩꯗꯗꯤ ꯔꯦꯁꯄꯣꯟꯁꯤꯕꯤꯂꯤꯇꯤ ꯑꯃꯠꯇ ꯌꯥꯎꯔꯝ ꯄꯣꯠꯇꯦ ꯍꯥꯏꯗꯤ ꯇꯧꯔꯁꯨ ꯌꯥꯏ ꯇꯧꯗ꯭ꯔꯁꯨ ꯌꯥꯏ ꯂꯩꯌꯥꯃꯤꯅ ꯍꯧꯖꯤꯛꯇꯤ ꯇꯧꯅꯤꯡꯒꯦꯔ ꯇꯧꯅꯤꯡꯉꯣꯏꯒ ꯇꯧꯗꯕꯁꯨꯌꯥ ꯌꯥꯗꯕꯤꯅꯦꯕ ꯇꯧꯔꯤꯁꯦ
ꯎꯝ
ꯑ
ꯀꯩ ꯍꯣꯠꯅꯔꯤꯒꯦ ꯕꯔꯣꯗꯤ
ꯀꯦ ꯏꯛ ꯒꯦꯖꯨꯋꯦꯠ ꯂꯣꯏꯔꯝꯅꯤꯅ ꯑꯗꯨꯝ ꯑꯇꯣꯞꯄ ꯁꯤꯟꯐꯝ ꯑꯗꯨꯝ ꯍꯣꯠꯅꯔꯦ ꯍꯣꯠꯅꯕꯤꯕꯗꯨꯖꯌꯥ ꯉꯁꯤ ꯑꯌꯨꯛꯀꯤ ꯀꯔꯤ ꯍꯦꯟꯖꯥꯡ ꯊꯣꯡꯗꯣꯏꯕ ꯑꯗꯨꯗꯤ
ꯑꯩꯗꯤ ꯆꯥꯛ ꯐꯔꯦꯗ
ꯑꯣ
ꯎ ꯇꯤꯆꯔ ꯐꯌꯦ
ꯑꯩꯕꯨꯗꯤ ꯍꯋꯥꯏ ꯑꯣꯏꯟ ꯆꯥꯔꯅꯤ ꯍꯋꯥꯏ ꯃꯨꯛꯁꯣꯔꯤ
ꯎ
ꯐꯥꯎꯕ ꯆꯥꯔꯅꯤ ꯁꯦꯟ ꯄꯥꯏꯗꯦꯅꯦ ꯁꯦꯟ ꯄꯥꯏꯕꯨꯏꯗꯤ ꯑꯍꯥꯎꯕ ꯆꯥꯕ ꯌꯥꯕ ꯑꯥꯍꯥꯎꯕꯗꯤ ꯅꯨꯡꯇꯤꯒꯤ ꯆꯥꯅꯤꯡꯏ
ꯄꯥꯏ ꯗꯕ ꯑꯃ ꯂꯩꯕꯅꯤꯅꯥ
ꯑ ꯇꯨꯝꯕ ꯆꯥꯡꯅꯤ ꯌꯨꯝ ꯅꯥꯏꯌꯦ ꯕꯗꯗꯤ ꯍꯥꯏꯗꯤ ꯆꯥꯎꯧꯔꯥꯛꯄ ꯄꯨꯡ ꯀꯌꯥ ꯑꯋꯥꯏꯗ ꯇꯨꯝꯒꯦ ꯕꯔꯗꯗꯤ ꯄꯨꯡ ꯃꯥ ꯇꯔꯥ ꯑꯔꯥꯏ ꯇꯨꯝꯕ ꯇꯔꯥꯃꯥꯊꯣꯏ ꯔꯥꯏ ꯇꯨꯝꯕꯔ꯭
ꯃꯥꯄꯟ ꯇꯥꯕꯒ ꯗꯨꯝ ꯇꯨꯝꯃꯦꯗꯥ ꯑꯩ
ꯑꯩ ꯌꯥꯝ ꯇꯤꯡ ꯉꯜꯂꯦꯅꯦ ꯋꯥꯜ ꯀꯞ ꯀꯥꯗꯤ ꯌꯦꯡꯗ꯭ꯔꯕꯣ ꯑꯗꯨꯗꯤ
ꯑꯣ ꯇꯥꯛꯅ ꯌꯦꯡꯗ꯭ꯔꯦ ꯉꯁꯥꯏ ꯅꯣꯡꯉꯥꯜꯂꯝꯗꯥꯏꯒꯤ ꯕꯔ꯭ꯖꯤꯜꯒ ꯁꯣ ꯑ ꯀꯅꯣꯒ ꯁꯥꯅꯒꯤꯕ
ꯕꯔ꯭ꯖꯤꯟꯒ ꯁꯥꯏ ꯅꯨꯡꯉꯥꯂꯝꯗꯥꯏ ꯃ ꯑꯗꯨꯝ ꯗꯃꯛꯇ ꯇꯧꯗꯔꯣꯍꯦ ꯁꯦꯀꯦꯟ ꯍꯥꯥꯞꯇꯔ ꯃꯥꯟꯅ ꯊꯣꯂꯛꯏꯗꯣ
ꯑ ꯁꯤꯀꯦꯟ ꯍꯥꯞ ꯃꯇꯨꯡ
ꯃꯥ ꯒꯣꯜ ꯑꯝꯇꯗꯤ ꯆꯟꯗꯦ
ꯑ ꯀꯩ ꯀꯟꯂꯖꯨ ꯐꯖꯅ ꯁꯥꯟꯅꯖꯟ
ꯍꯣꯏ ꯃꯥꯑꯗꯩ ꯊꫭꯛꯂꯩꯗꯨꯅ ꯚꯥꯟ ꯇꯔꯝ ꯎꯝ
ꯃꯊꯪ ꯃꯊꯪꯒꯗꯤ
ꯋꯥꯜ ꯀꯞ ꯀ ꯌꯦꯡꯗꯦꯗ ꯑꯩꯈꯣꯏ ꯇꯨꯝꯃꯒꯥ ꯗꯨꯝ ꯂꯩꯔꯦ ꯇꯨꯝꯕ ꯆꯥꯕ ꯇꯨꯝꯕ ꯆꯥꯕ ꯑꯗꯗꯤꯗꯨꯝ ꯍꯛꯆꯥꯡꯖꯦ ꯐꯖꯔꯛꯄꯅꯦ ꯑꯥ ꯑ ꯑ
ꯋꯥꯀꯤꯡꯒꯗꯤ ꯆꯠꯄꯔꫭ ꯕꯔ꯭ꯗꯔꯗꯤ
ꯎ ꯋꯥꯀꯤꯡ ꯍꯧꯖꯤꯛꯇꯤ ꯆꯠꯇꯔꯦꯗ ꯍꯥꯟꯅꯕꯨꯗꯤ ꯑꯗꯨꯝ ꯆꯦꯜꯂꯝꯃꯦ ꯍꯧꯖꯤꯛꯇꯤ ꯆꯦꯟꯗꯔꯦ
ꯑꯩꯗꯤ ꯉꯁꯤꯗꯩ ꯆꯠ ꯀꯦ ꯇꯩꯔ ꯆꯠꯇꯔꯦ ꯍꯌꯦꯡꯗꯩ ꯑꫭꯏꯅ ꯆꯠꯂꯅꯤ
ꯎꯝ
ꯍꯛꯆꯥꯡ ꯐꯕꯅ ꯂꯟꯅꯤ ꯑꯅ
ꯁꯦꯟꯇ꯭ꯔꯦꯜ ꯊꯕꯛ ꯀꯩ ꯀꯩ ꯇꯔꯥꯏ ꯇꯧꯁꯤꯜꯂꯤꯕ
ꯑꯥ
ꯑꯥ
ꯇꯥꯗ꯭ꯔꯦ ꯑ ꯑꯝꯇꯒ ꯍꯥꯏꯕꯤꯔꯛꯎꯅꯦ
ꯁꯦꯟꯇ꯭ꯔꯦꯜꯒꯤ ꯊꯕꯛ ꯀꯩꯀꯩ ꯇ꯭ꯔꯥꯏ ꯇꯧꯁꯕꯤꯔ
ꯔꯤꯌꯦꯜꯗ ꯂꯩꯔꯒ ꯇꫭꯁꯤꯛ ꯂꫭꯏꯁꯤꯜꯂꯦ ꯍꯧꯖꯤꯛ ꯂꫭꯏꯔꯦ ꯈꫭꯠꯅꯗꯧꯗꯪ ꯉꯥꯏꯔꯦ
ꯎꯝ ꯅꯦꯆꯥꯂꯦꯜꯒꯤ ꯊꯒꯠ ꯍꯧꯗꯔ꯭ꯤꯅꯦ ꯁꯦꯟꯇ꯭ꯔꯦꯜꯒꯤ ꯌꯥꯝ ꯂꯥꯛꯄꯅꯦ ꯑꯦꯝ ꯄꯦ ꯁꯤꯒꯤ ꯗꯤꯒꯔ꯭ꯤꯗꯒꯤ ꯀꯩ ꯂꯝꯗꯩꯅꯣ ꯕꯔꯣꯗꯤ
ꯉꯝꯐꯥꯎ ꯉꯝꯗꯦ
ꯅꯝꯕꯣꯜ ꯀꯗꯨꯋꯥꯏꯗꯩꯅꫭ
ꯅꯝꯕꫭꯡ ꯅꯝꯕꫭꯟ ꯊꯨꯠꯅꯇꯒꯤ
ꯍꯥꯥ
ꯅꯝꯕꫭꯜ ꯂꫭꯝꯗꯒꯤ ꯍꯥꯏꯔꯣꯏꯒꯦ ꯅꯨꯡꯉꯥꯏ ꯊꯠ ꯁꯤꯗ ꯍꯥꯏꯕꯔ ꯇꯨꯝꯕ ꯆꯥꯕ ꯆꯥꯡ ꯅꯥꯏꯕꯤꯕ ꯑꯩ ꯃꯣꯠꯇꯗꯤ ꯑꯠꯇꯩ ꯂꯩꯅꯔꯒꯤ ꯑꯣꯏꯗꯔ꯭ꯦ ꯈꯪꯗꯦꯅꯦ ꯁꯖꯦꯟꯖꯦ ꯑꯩ ꯇꯧꯗꫪꯤ ꯑꯩꯈꯣꯏ ꯃꯩꯇꯩ ꯑꯩꯈꯣꯏ ꯀꯜꯆꯔꯁꯨ ꯁꯔꯤꯛ ꯁꯔꯥ ꯍꯥꯏꯕꯔ ꯀꯩꯅꫭꯝ ꯂꯩꯗꯥꯏꯅꯦ ꯗꯨꯔꯕꯖꯤꯖꯨ ꯂꯩꯀꯥꯏ ꯂꯩꯀꯥꯏ ꯍꯥꯡꯗꯅ ꯁꯥꯖꯦꯜ ꯇꯧꯗꯅ ꯇꯤꯡꯒꯪ ꯀꯥꯏꯖꯪꯗꯕ ꯃꯁꯥ ꯃꯎ ꯐꯕ ꯈꯨꯟꯅꯥꯏ ꯑꯃ ꯑꯣꯏꯕꯒꯤ ꯋꯥꯗꯤ ꯂꯩꯇꯦ ꯑꯗꯨ ꯆꯤꯡꯕꯤꯅꯕꯁꯨ ꯂꯩꯇꯦ ꯇꯧꯕꯤꯅꯕꯖꯨ ꯂꯩꯇꯦ
ꯏꯁꯥꯅ ꯈꯪꯅ ꯇꯧꯖꯕ ꯅꯠꯇꯅ ꯍꯧꯖꯤꯛꯀꯥꯟꯗꯤ ꯍꯛꯆꯥꯡ ꯐꯅꯕ ꯍꯥꯡꯅꯩꯖꯦ ꯕꯔ꯭ꯗꯔ ꯌꯣꯒꯅꯦ ꯖꯤꯝꯅꯦ ꯖꯨꯝꯕꯥꯅꯦ ꯑꯍꯨꯝꯖꯤꯅꯦ ꯑꯇꯩ ꯀꯩ ꯀꯩ ꯂꯩꯂꯤ
ꯍꯩ ꯂꯩꯇꯦꯗ
ꯌꯦꯡꯒꯦ ꯍꯥꯏ ꯗꫭꯏꯔ ꯍꯛꯆꯥꯡ ꯐꯅꯤꯡꯉꯦ ꯍꯥꯏꯗꫭꯏꯔ
ꯑꯍꯨꯝꯖꯤ ꯈꯛꯇ
ꯃꯣꯏ ꯑꯍꯨꯝꯖꯤꯅ ꯑꯌꯥꯝꯕ ꯇꯧꯗꯝ ꯇꯧꯏ
ꯑ ꯍꯥ ꯇꯨꯝꯕ ꯆꯥꯕ ꯆꯥꯡ ꯅꯥꯏꯕꯤꯌꯨꯀꯣ ꯁꯥꯟꯅꯕ ꯁꯥꯅꯕꯁꯤ ꯂꯝꯄꯥꯛꯆꯤꯡꯗꯨ ꯂꯣꯏ ꯁꯣꯡꯅꯔꯦ ꯁꯥꯟꯅꯕꯒ ꯊꯣꯛꯅꯗ꯭ꯔꯦꯗ ꯕꯤꯠ ꯂꯩꯅꯗ꯭ꯔꯕ ꯖꯥꯠꯅꯤ ꯌꯨꯝꯖꯤꯗ ꯃꯣꯕꯥꯏꯜꯗ ꯑꯣꯏꯅ
ꯍ
ꯁꯥꯟꯅꯕꯝ ꯄ꯭ꯂꯦꯒ꯭ꯔꯥꯎꯟꯖꯦ ꯃꯣꯕꯥꯥꯏꯜꯗ ꯑꯣꯏꯒꯔ꯭ꯦꯅꯦ ꯃꯣꯕꯥꯏꯜ ꯊꯣꯛꯂꯛꯄ ꯑꯣꯏꯅ ꯄꯥꯛ ꯊꯣꯛ ꯍꯟꯗꯔꯦ ꯑꯈꯣꯏꯁꯨ ꯊꯣꯛꯅꯤꯡꯗ꯭ꯔꯦ ꯑ ꯐꯣꯟ ꯌꯦꯡꯕꯒꯤ ꯋꯥꯔꯤ ꯇꯥꯗꯣꯏꯒꯤ ꯏꯁꯩ ꯇꯥꯗꯣꯏ ꯒꯦꯝ ꯁꯥꯟꯅꯗꯣꯏꯗꯒꯤ ꯐꯤꯂꯝ ꯌꯦꯡꯗꯣꯏꯒꯤ
ꯃꯇꯝꯗꯤ ꯁꯨꯝ ꯁꯨꯝ ꯍꯧꯈꯤ ꯆꯍꯤ ꯑꯥ ꯌꯧꯔꯝꯃꯤꯖꯦ ꯐ ꯗꯖꯨ ꯑꯗꯨꯝ ꯈꯪꯍꯧ ꯄꯣꯠꯇꯦꯍꯦ ꯀꯁꯨ ꯈꯪꯍꯧ ꯄꯣꯠꯇꯦ꯫ ꯑꯥ ꯍ ꯍ ꯃꯇꯝꯅ ꯀꯅꯥꯕꯨꯁꯨ ꯉꯥꯏꯇꯦ ꯗꯤ ꯑꯗꯨꯝ ꯆꯨꯝꯗꯨꯅ ꯂꯩꯔꯕ ꯋꯥꯅꯤꯅꯦ ꯑ ꯍꯥ ꯃꯇꯝ ꯆꯥꯔꯤꯉꯩꯗ ꯊꯕꯛ ꯇꯧꯍꯧꯕ
ꯆꯥꯛꯇꯤ ꯂꯣꯏꯗꯔ꯭ꯤꯕꯣ
ꯑꯣ
ꯉꯥꯈꯩꯅ ꯑ ꯍ ꯍ ꯎꯝ ꯁ꯭ꯀꯨꯜ ꯀꯣꯂꯦꯖ ꯑꯝꯇ ꯆꯠꯇ꯭ꯔꯕꯅꯤꯅ ꯁꯨꯇꯤ ꯑꯗꯨꯝ ꯊꯥꯕꯅꯤꯅ ꯌ ꯋꯥꯔ ꯌꯨꯝꯗ ꯂꯩꯕꯅꯤꯅ ꯁ ꯌꯨꯝꯗ ꯂꯩꯕꯅꯤꯅ ꯗꯨꯝ ꯍꯥꯏꯗꯤ ꯕꯣꯔꯤꯡ ꯇꯨꯔꯛꯇꯔꯣ
ꯑꯩ ꯑꯥ ꯑꯩꯕꯨꯗꯤ ꯑꯣꯐꯤꯁ ꯆꯠꯄꯅꯤꯅ ꯗꯨꯝ ꯑꯥꯗ ꯃꯌꯥꯝ ꯄꯨꯟꯕꯅꯤꯅ ꯀꯩꯝ ꯇꯧꯗꯦ
ꯑꯣ ꯑꯗꯨꯏꯗꯤ ꯌꯥꯝ ꯊꯤ ꯐꯩꯅꯦ ꯍꯥꯏꯗꯤ ꯃꯄꯥꯟ ꯊꯣꯛꯄꯅꯤꯅ ꯑꯈꯣꯏꯗꯤ ꯁꯨꯇꯤ ꯊꯥꯕꯒꯤ ꯁꯤꯗꯩꯗ ꯑꯦꯁꯄꯤꯌꯥꯅꯤꯅ ꯇꯧꯔꯤꯖꯤ ꯕꯣꯔꯤꯡꯕꯨ ꯆꯨꯁꯜꯂꯛꯏꯝꯅꯤꯅꯤ ꯄꯩꯈꯥ ꯊꯥꯕꯗ ꯑꯃꯨꯛ ꯊꯦꯡꯅꯕ ꯅꯠꯇꯅ ꯀꯣꯆꯤꯡꯖꯨ ꯂꯣꯏꯒꯤꯗ ꯉꯥꯏꯔꯤ ꯃꯦꯠ ꯂꯣꯏꯒꯔꯦ ꯀꯣꯆꯤꯡ
ꯎꯝ
ꯃꯦꯗ ꯍꯧꯖꯤꯛ ꯖꯨꯟ ꯌꯧꯔꯦ ꯖꯨꯟ ꯖꯨꯟ ꯉꯁꯤ ꯗꯦꯠ ꯇ꯭ꯋꯦꯟꯇꯤꯒ ꯐꯥꯏꯚ ꯖꯨꯟ ꯖꯨꯟꯖꯤ ꯊꯥꯔꯇꯤ ꯗꯦꯖꯅ ꯁꯥꯗꯥ꯭ꯏꯅꯦ ꯊꯥꯔꯇꯤ ꯊꯥꯔꯇꯤ ꯗꯦꯖꯅ ꯎꯝ ꯊꯥꯔꯇꯤ ꯗꯦꯁ ꯑꯣꯏ ꯇꯥꯔꯗꯤ ꯉꯁꯤ ꯉꯁꯤꯒ ꯊꯥꯗ꯭ꯔꯗꯤ ꯅꯨꯃꯤꯠ ꯃꯉꯥꯅꯤꯗ ꯉꯥꯏꯔꯦ ꯂꯥꯏ ꯖꯨꯂꯥꯏ ꯅꯠꯇ꯭ꯔꯣ ꯋꯥꯔꯜ ꯀꯞ ꯋꯥꯔꯜ ꯀꯞ ꯂꯣꯏꯗꯣꯏꯖꯦ
ꯑ ꯖꯨꯂꯥꯏꯗ
ꯍꯣꯏ꯫ ꯖꯨꯂꯥꯌꯒ ꯈꯪꯗꯦ ꯈꯪꯗꯦꯅꯦ ꯑꯥ ꯄꯣꯔꯇꯨꯒꯜꯒꯤ ꯔꯥꯎꯟ ꯑꯣꯐ ꯁꯤꯛꯁꯇꯤꯟ ꯔꯥꯎꯟ ꯑꯣꯐ ꯊꯥꯔꯇꯤ ꯇꯨꯒ ꯌꯥꯝ ꯊꯣꯛ ꯃꯥꯂꯦ ꯄꯨꯇꯨꯒꯜꯗꯤ ꯑꯃ ꯑꯅꯤ ꯃꯔꯛꯇ ꯇꯥꯔꯤ ꯃꯥꯂꯦ ꯏꯁꯄꯦꯟꯅꯦ ꯑꯗꯒꯤ ꯐ꯭ꯔꯥꯟꯁꯅꯦ ꯑꯃꯅ ꯀꯩꯅꯣ ꯀꯥꯎꯔꯦ ꯍꯥꯑꯥꯔꯖꯦꯟꯇꯤꯅꯥꯒ ꯇꯤꯝ ꯈꯔ ꯒꯔ ꯅꯧꯈꯠꯂꯛꯏꯕ ꯇꯥꯍꯜꯂꯦꯅ ꯊꯥꯒꯠꯍꯧꯕꯅꯤ ꯐꯣꯟꯗ ꯎꯝ ꯈ ꯒ ꯂꯨ ꯂꯨꯕꯗꯤ
ꯍꯣꯏ ꯐꯔꯦ ꯑꯗꯨꯗꯤ ꯊꯝꯃꯒꯦ ꯕꯗꯔ ꯌꯥꯝ ꯅꯨꯡꯉꯥꯏꯔꯦ ꯊꯝꯃꯒꯦꯀꯣ ꯊꯦꯡꯀ꯭ꯌꯨ ꯊꯦꯡꯀ꯭ꯌꯨ
ꯎꯝ